ꯃꯥꯒꯤꯁꯦ ꯂꯥꯎ ꯏꯁꯄꯤꯀꯔ ꯊꯥꯐꯝ ꯌꯥꯎꯗ ꯃꯥꯜꯂꯦ
ꯍꯣꯏ ꯁꯨꯃꯥꯏꯅ ꯑꯗꯨꯝ ꯁꯥꯟꯅꯗꯣꯏꯅꯦ ꯍꯜꯂꯣ
ꯎꯝ ꯍꯜꯂꯣ ꯀꯩ ꯋꯔꯤ ꯁꯥꯟꯅꯗꯣꯏꯅꯣ ꯃꯤ ꯈꯔ ꯈꫭꯝꯃꯨꯅꯦ ꯃꯣꯏ ꯅꯍꯥꯟꯒꯤ ꯂꯤꯡꯗꯣ ꯇꯧꯔꯒ ꯑꯩ ꯏꯃꯥꯟꯅꯕꯤꯗ ꯈꯔ ꯊꯥꯈꯤ
ꯇꯔꯥ ꯂꯩꯔꯒ ꯃꯤꯅꯤꯠ ꯇꯔꯥ ꯇꯔꯥꯒ ꯗꫭꯂꯔ ꯗꯣꯂꯔ ꯇꯔꯥꯒꯅꯦ ꯑ ꯀꯃꯥꯏ ꯀꯃꯥꯏ ꯇꯧꯔꯤꯒꯦ
ꯀꯃꯥꯏ ꯀꯃꯥꯏ ꯇꯧꯔꯤ ꯁꯥꯟꯅꯖ ꯌꯥꯗꯕꯩ ꯇꯦꯞꯇ ꯋꯥꯔꯤꯁꯦ ꯌꯥꯔꯦ ꯃꯣ ꯌꯥꯝꯅ ꯑꯇꯩ ꯉꯥꯡꯅꯗ꯭ꯔꯁꯨ ꯌꯥꯅꯤ
ꯋꯥ ꯋꯥ ꯉꯥꯡꯅꯗꯕꯗꯤ ꯌꯥꯗꯤꯌꯦ
ꯑꯣ ꯀꯣꯜ ꯄꯥꯏ ꯂꯩꯕ ꯌꯥꯗꯦꯕ ꯑꯣ ꯑꯗꯨꯗꯤ ꯌꯥꯝ ꯂꯨꯔꯤꯅꯤ ꯃꯣꯏ ꯋꯥꯔꯤꯁꯤꯗꯤ
ꯑꯥ ꯀꯔꯤ ꯍꯟꯖꯥꯡ ꯆꯥꯔꯒꯦ
ꯑꯣ ꯑꯗꯨꯃꯥꯏꯅ ꯁꯥꯟꯅꯧ ꯍꯥꯏꯕ꯭ꯔꯣ
ꯁꯨꯝ ꯅꯨꯡꯇꯤꯒꯤ ꯇꯧꯕ ꯊꯕꯛ ꯆꯤꯟꯖꯥꯛꯀꯤ ꯍꯛꯆꯥꯡꯒꯤ ꯃꯔꯝꯗ ꯁꯥꯟꯅꯧ ꯍꯥꯏꯅ ꯊꯣꯛ
ꯑꯣ ꯅꯪꯅ ꯏꯁꯀꯦꯞ ꯂꯣꯏ ꯇꯧꯍꯜꯂꯕꯅꯤꯅ ꯑꯩꯅ ꯄꯥꯗ꯭ꯔꯦ
ꯑꯗꯨꯅꯦ ꯑꯩ ꯍꯥꯏꯔꯛꯀꯦ
ꯍꯥꯏꯔꯛꯑꯣ
ꯌꯥꯝꯅ ꯃꯁꯤꯗ ꯌꯥꯝꯅ ꯊꯧꯒꯜꯂꯣꯟ ꯂꯩꯅ ꯁꯥꯟꯅꯒꯗꯕ ꯋꯥꯔꯤꯅꯦꯕ
ꯑꯣ ꯑꯣ ꯑꯩ ꯕꯥꯄ ꯇꯥꯔꯦ ꯑꯗꯨꯗꯤ ꯀꯔꯤ ꯌꯦꯟꯁꯥꯡ ꯆꯥꯕꯤꯔꯒꯦ ꯁꯣꯝꯁꯦ
ꯑꯩ ꯉꯁꯥꯛ ꯌꯦꯟꯖꯥꯡꯗꯣ ꯌꯦꯟ ꯌꯦꯦꯝꯀꯥꯡꯁꯨ ꯆꯥꯏ ꯑꯩꯁꯦ ꯍꯧꯖꯤꯛꯇ ꯍꯛꯆꯥꯡ ꯁꯥꯖꯦꯜ ꯇꯧꯕ ꯂꯣꯏꯗ ꯉꯥꯏꯔꯤꯕ
ꯑꯣ ꯅꯪꯁꯦ ꯗꯥꯏꯇꯤꯡ ꯑꯃꯨꯛ ꯍꯧꯔꯕꫭ
ꯍꯧꯔꯦ ꯍꯟꯗꯛꯇꯤ ꯁꯣꯏꯗꯅ ꯊꯥ ꯑꯃꯒꯤ ꯏꯁꯇ꯭ꯔꯤꯛ ꯗꯥꯏꯠ ꯆꯦꯂꯦꯟꯁꯅꯦ ꯑꯩꯅ ꯇꯧꯗꯣꯏꯁꯦ
ꯋꯥ ꯉꯁꯤꯗꯒꯤꯩ ꯍꯧꯔꯒ
ꯅꯠꯇꯦꯍꯦ ꯅꯨꯃꯤꯠ ꯍꯨꯝꯅꯤ ꯃꯔꯤꯅꯤ ꯁꯨꯔꯦ ꯎꯝ ꯅꯃꯒ ꯁꯅꯔꯤ ꯍꯥ
ꯖꯪ ꯐꯨꯗ ꯆꯥꯗ꯭ꯔꯕꯣꯕ
ꯆꯥꯗ꯭ꯔꯦꯗ ꯍꯪ ꯈꯨꯨꯠꯇ ꯊꯥꯗꯣꯛꯈꯤꯕ ꯀꯨꯏꯑꯦ ꯅꯃꯤꯁꯤꯡꯗꯨ ꯆꯥꯗ ꯀꯨꯏꯔꯑꯀꯥꯟꯁꯤꯗ
ꯅꯪ ꯒ꯭ꯌꯥꯟ ꯇꯥꯔꯦꯅꯦ ꯐꯔꯦꯅꯦ
ꯎꯝ
ꯐꯤꯗꯤ ꯁꯥꯗꯕꯤꯗ ꯑꯦꯛꯁꯁꯥꯏ ꯁꯣꯏ ꯇꯧ ꯂꯩꯔꯕ
ꯀꯩꯅꯣ ꯐꯤꯕꯣ ꯑꯗꯨꯝ ꯁꯥ ꯂꯩꯒꯗ꯭ꯔꯣ
ꯅꯪ ꯑꯗꯨꯝ ꯁꯥꯗꯥꯏꯅꯦ
ꯒ ꯁꯥꯗ꯭ꯔꯦ ꯍꯧꯖꯤꯛꯀ
ꯎꯝ
ꯄꯨꯡ ꯑꯍꯨꯝꯐꯥꯎ ꯐꯤ ꯁꯥꯔꯝꯃꯦ ꯑꯗꯨꯗꯒꯤ ꯑꯃꯨꯛ ꯌꯥꯎꯗꯣꯕꯅꯤ
ꯅꯨꯡꯉꯥꯏꯇꯕ
ꯎꯝ
ꯃꯤ ꯑꯇꯩꯁꯨ ꯀꯅꯥ ꯀꯅꯥꯅꯣ ꯈꯔ ꯈꯣꯡꯅꯁꯤꯗꯣ ꯍꯥꯞꯐꯜꯂꯨ ꯌꯥꯗ꯭ꯔꯣ
ꯑꯗꯨꯗꯤ ꯍꯥꯞꯇꯦ ꯃꯤ ꯑꯃ ꯃꯤ ꯑꯃꯅ ꯐꯣꯟꯗꯣ ꯀꯨꯟꯊ꯭ꯔꯥꯔꯛꯇ ꯍꯦꯟꯅ ꯇꯧꯕ ꯌꯥꯗꯦ ꯍꯥꯏꯕꯅꯦ
ꯃꯤ ꯑꯃꯅ ꯃꯤ ꯑꯃꯗ
ꯎꯝ
ꯎꯝ ꯑꯩꯅ ꯅꯉꯣꯟꯗ ꯇꯧꯕꯁꯦ ꯀꯨꯟꯊꯥꯔꯒ ꯍꯦꯜꯂꯗꯤ ꯌꯥꯗꯦꯕ
ꯑꯥ ꯍꯌꯦꯡꯒꯩꯗꯤ ꯐꯣꯟ ꯇꯧꯅꯤꯡꯕꯗꯣ ꯁꯤꯗ ꯑꯗꯨꯝ ꯇꯧꯔꯛꯑꯣ
ꯑꯥ ꯎꯝ ꯃꯤꯅꯤꯠ ꯇꯔꯥ ꯐꯥꯗꯗꯤ ꯇꯟꯕ꯭ꯔꯥ
ꯑ ꯃꯤꯅꯤꯠ ꯇꯔꯥ ꯐꯥꯗꯗꯤ ꯌꯥꯗꯦ
ꯑꯗꯨꯅꯦ ꯀꯩꯅꯣ ꯇꯧꯔꯁꯦ ꯎ ꯅꯨꯡꯗꯥꯡꯗꯒꯨꯝꯕ ꯁꯥꯟꯅꯔꯛꯁꯦ
ꯌꯥꯏꯌꯦꯦ
ꯑꯗꯨꯃꯥꯏꯅꯅ ꯍꯧꯖꯤꯛꯀꯤ ꯍꯧꯖꯤꯛ ꯑꯩ ꯍꯥꯏꯗꯤ ꯍꯧꯖ ꯍꯥꯏꯕ ꯅꯠꯇꯦ ꯑꯩꯅ ꯍꯥꯏꯗꯤ ꯍꯌꯦꯡꯒꯤꯗꯣ ꯃꯇꯝꯗꯣ ꯅꯨꯡꯗꯥꯡꯒꯨꯝꯕꯗ ꯆꯞ ꯆꯥꯏꯗꯅ ꯍꯧꯖꯤꯛꯄꯨꯗꯤ ꯁꯥꯟꯅꯗꯣꯏꯅꯦ ꯍꯥꯏꯕ ꯂꯥꯏꯖꯔꯣ ꯎꯝ ꯃꯥꯂꯒꯤ ꯄꯥꯔ ꯑ ꯑꯩꯈꯣꯏ ꯃꯥꯏ ꯐꯣꯟꯒꯤ ꯍꯥꯞꯄꯕꯅꯦ ꯑꯗꯨ ꯀꯩꯅꯣ ꯇꯧꯋꯦ ꯍꯥꯏꯕ ꯃꯥꯗꯣ ꯑꯦꯀꯥꯎꯟ ꯀꯌꯥꯗꯣ ꯀꯩꯅꯣ ꯇꯧꯗꯕꯅꯤ ꯌꯥꯗꯧ ꯃꯥꯟꯗ꯭
ꯃꯥꯁꯨ ꯍꯧꯖꯤꯛꯀꯤ ꯑꯗꯨꯃꯥꯏꯅ ꯇꯧꯊꯣꯛꯑꯣ
ꯑꯗꯨ ꯇꯧꯕꯗꯤ ꯌꯥꯅꯤꯕ ꯑꯣ ꯃꯥꯏ ꯑꯦꯀꯥꯎꯟꯗꯣ ꯂꯩꯇꯅ ꯍꯜꯗꯤꯡ ꯂꯩꯅꯗꯅ ꯀꯃꯥꯏꯅ ꯌꯥꯗꯣꯏꯅꯣ ꯗꯨꯈ ꯂꯥꯛꯄ ꯏꯗ
ꯈꯪꯗꯦ ꯑꯗꯨꯗꯤ
ꯑꯗꯅꯦ ꯑꯩ ꯃꯣꯅꯤꯁꯥꯒ ꯁꯨꯃꯟꯒ ꯍꯥꯞꯍꯜꯂꯒꯦ ꯏꯅꯃꯗ ꯍꯥꯄꯌꯥꯅꯤ ꯏꯅꯝ ꯍꯥꯄꯌꯥꯅꯤ
ꯌꯥꯅꯤ
ꯑꯩ ꯀꯣꯂꯦꯖꯀꯤ ꯃꯤꯈꯩꯗ ꯂ ꯈꯣꯝꯕꯁꯤꯗ ꯈꯜꯂꯅꯤ ꯃꯤ ꯀꯨꯟꯃꯨꯛꯇ
ꯆꯜ ꯍꯥꯏ
ꯍꯝ
ꯃꯤꯗꯣ ꯑꯩ ꯈꯨꯝꯃꯨꯒꯤꯗ ꯃꯤ ꯆꯦꯊꯣꯏꯕ ꯆꯥꯑꯣꯣꯏ ꯇꯧꯕ ꯀꯨꯏ ꯌꯥ ꯍꯥꯏꯗꯣ ꯑꯩꯈꯣꯏꯗ ꯀꯩꯁꯨ ꯍꯥꯏꯔꯛꯄ꯭ꯔꯣꯃꯣ
ꯍꯥꯏ ꯇ
ꯑꯗꯨꯗꯤ ꯆꯞ ꯃꯥꯟꯅꯗ꯭ꯔꯣ ꯍꯥꯏꯔꯨꯅ ꯇꯝꯗ꯭ꯔꯣ ꯑꯩꯉꯣꯟꯗ ꯌꯥꯝ ꯍꯥꯏꯔꯨꯅꯣꯕ ꯍꯣꯏ ꯈꯔꯕꯨꯗꯤ ꯍꯥꯏꯌꯨ
ꯃꯤꯗꯣ ꯌꯥꯝꯗ꯭ꯔꯗꯤ ꯋꯥꯔꯤ ꯁꯟꯅꯕꯗꯣ ꯐꯔꯛ ꯇꯥꯗ꯭ꯔꯣ ꯑꯗꯨꯗ ꯀꯩꯅꯣ ꯑ ꯍꯣꯏ
ꯅꯪꯒꯤ ꯀꯨꯟꯊ꯭ꯔꯥ ꯁꯨꯔꯀꯥꯟꯗ ꯈꯣꯝꯃꯣ ꯍꯥꯏꯕ ꯀꯨꯟꯊ꯭ꯔꯥ ꯁꯨꯗ꯭ꯔꯤꯕꯧꯇꯤ ꯑꯩꯈꯣꯏ ꯃꯁꯦꯟ ꯑꯗꯨꯝ ꯇꯧꯅꯈꯤꯁꯦ ꯐꯠꯇ꯭ꯔꯣ ꯑꯗꯨꯅ
ꯐꯕꯨꯗꯤ ꯐꯩ ꯑꯗꯣ ꯃꯤꯗꯣ ꯀꯨꯟꯊ꯭ꯔꯥ ꯁꯨꯔꯦ ꯈꯜꯂꯣ ꯑꯗꯨꯒ ꯁꯨꯝ ꯋꯥꯔꯤ ꯁꯥꯟꯅꯔꯖꯩ ꯀꯥ ꯀꯌꯥꯝ ꯀꯨꯏꯅꯅꯣ ꯋꯥꯔꯤ ꯁꯥꯟꯅꯗꯣꯏꯁꯦ
ꯈꯪꯗꯦꯍꯦ ꯑꯗꯨꯗꯤ
ꯑꯗꯨ ꯀꯔꯝ ꯀꯥꯟꯗ ꯇꯥꯛꯁ ꯄꯤꯔꯥ ꯀꯔꯝ ꯀꯥꯟꯗꯅꯣ ꯁꯤꯅꯦ ꯊꯕꯛ ꯄꯩꯁꯥ ꯆꯪꯗꯣꯏꯁꯤꯅ ꯁꯤꯒꯤ ꯄꯩꯁꯥꯥꯁꯦ ꯅꯠꯇꯦ ꯍꯥꯏꯕ
ꯃꯣꯏ ꯑꯗꯨꯝ ꯄꯤꯔꯛꯀꯅꯤꯌꯦ
ꯑꯗꯨ ꯀꯃꯥꯏ ꯇꯧꯗꯣꯏꯅꯣ ꯁꯤꯅꯦ ꯑꯗꯨꯅꯦ ꯑꯩꯅ ꯈꯪꯅꯤꯡꯉꯤꯁꯦ
ꯑꯗꯣ ꯍꯣꯔꯦꯟ ꯑꯩ ꯊꯣꯏꯕꯤꯆꯥꯗ ꯍꯪꯒꯦ
ꯍꯪꯉꯣ ꯑꯩ ꯅꯍꯥꯟꯗꯩ ꯋꯥꯔꯤ ꯁꯥꯟꯅꯗ꯭ꯔꯤ ꯁꯪꯗꯕꯒ ꯑꯩꯗꯣ ꯄꯩꯈꯥ ꯂꯣꯏꯇꯥꯥꯔꯗꯤ ꯃꯣꯏꯗ ꯆꯠꯂ ꯅꯦꯅꯥ ꯇꯥꯅ ꯃꯥꯒ ꯐꯦꯁ ꯇꯨ ꯐꯦꯁ ꯇꯧꯅꯔꯒ ꯍꯪꯅꯕꯗꯣ ꯌꯥꯏꯕ ꯐꯣꯟꯒꯗꯣ ꯄꯨꯊꯣꯛꯑꯒ ꯑꯗꯨꯃꯥꯏ ꯍꯪꯒꯦ ꯇꯧ
ꯅꯪ ꯄꯩꯈꯥ ꯀꯩꯗꯧꯉꯩ ꯂꯣꯏꯗꯣꯏꯅꯣ
ꯇꯥꯡ ꯇꯔꯥꯃꯥꯊꯣꯏꯗ ꯋꯥꯠꯂꯤꯌꯦ ꯍꯌꯦꯡꯕꯨꯗꯤ ꯍꯜꯂꯛꯑꯒ ꯌꯥꯅꯤ ꯃꯣꯏꯒꯤ ꯑꯁ ꯑꯈꯣꯏꯃꯥ ꯐꯤ ꯁꯥꯔꯤ ꯅꯣꯏꯒꯤ ꯃꯣꯏꯒꯤ ꯔꯣꯕꯤꯟꯗꯣꯏ ꯂꯨꯍꯣꯡꯕ ꯆꯠꯇꯣꯏꯔꯣ
ꯆꯠꯂꯣꯏꯗ
ꯎꯝ
ꯍꯥꯏꯁꯨ ꯍꯥꯏꯔꯛꯇꯅ
ꯍꯣꯏ ꯑꯩꯈꯣꯏꯃꯥ ꯑꯗꯣ ꯑꯩꯅ ꯍꯪꯕ ꯃꯥ ꯍꯥꯏꯔꯛꯀꯗ꯭ꯔ ꯍꯥꯏꯔꯛꯑꯣꯏꯗ꯭ꯔ ꯃꯣꯏꯁꯤ ꯃꯅꯤꯡꯗꯗꯤ ꯂꯩ ꯍꯥꯏꯕ ꯍꯥꯏꯔꯛꯇꯁꯨ ꯂꯩꯀꯥꯏꯒꯤ ꯊꯣꯛꯄꯕꯨ ꯆꯠꯂꯨꯆꯣ ꯈꯣꯏꯃꯥꯍꯣꯏꯅ
ꯃꯤꯆꯠꯇꯤ ꯆꯠꯅꯕꯅꯦ ꯂꯩꯀꯥꯏꯒꯤ ꯑꯗꯨ ꯇꯜꯂꯦ ꯑꯩꯈꯣꯏꯗꯤ ꯆꯠꯂꯣꯏ ꯅꯣꯏꯗꯤ ꯌꯨꯝ ꯊꯪꯅꯕꯅꯤꯅ ꯆꯠꯂꯣ
ꯇꯜꯂꯦ ꯑꯩꯁꯨ ꯀꯃꯥꯏꯅ ꯆꯠꯇꯣꯏꯅꯣ ꯈꯔ ꯀꯅꯥ ꯀꯅꯥꯝꯇ ꯍꯥꯏꯔꯛꯇꯅ ꯀꯅꯥꯒ ꯆꯠꯂꯒꯗ ꯑꯥꯗ ꯂꯩꯔꯨꯗꯣꯏꯅꯣ
ꯑꯗꯣ ꯃꯣꯏ ꯀꯅꯥꯝꯇꯁꯨ ꯂꯩꯔꯝꯃꯣꯏꯌꯦ
ꯕꯦꯒꯝꯍꯣꯏ ꯂꯩꯔꯤꯗꯨꯗꯤ
ꯕꯦꯒꯝꯒ ꯔꯤꯅꯥꯒ ꯃꯣꯏꯕꯥꯅꯤꯅ ꯌꯦꯡꯖꯔꯖꯅꯤ
ꯗꯣꯜꯂꯤꯒ
ꯑꯥ
ꯃꯦꯂꯣꯗꯤ ꯂꯥꯛꯑꯁꯣꯏ ꯆꯠꯀꯅꯤ ꯃꯦꯂꯣꯗꯤ ꯃꯆꯤꯟ ꯃꯅꯥꯎ ꯑꯃ ꯆꯠꯂꯛꯀꯅꯤ ꯚꯦꯂꯦꯟꯇꯤꯅꯥ ꯆꯠꯇꯣꯏ ꯑꯣꯏꯔꯝꯅꯤ ꯈꯪꯗꯦ ꯍꯥꯏꯔꯛꯇꯗꯤ ꯇꯜꯂꯦꯕ ꯁꯨꯝ ꯋꯥꯍꯩꯗꯣ ꯍꯥꯏꯔꯗꯤ ꯆꯠꯄꯗꯣ ꯌꯥꯏꯗꯅ
ꯑꯗꯨꯅꯤ
ꯑꯈꯣꯏ ꯃꯥꯥꯏ ꯃꯦꯀꯞꯀꯤ ꯀꯅꯥ ꯀꯦꯗꯣꯏꯅꯣ ꯌꯥꯝ ꯇꯧꯔꯤꯅꯤ
ꯃꯥ ꯄꯣꯠ ꯄꯨꯕ꯭ꯔꯣ
ꯃꯥ ꯄꯣꯠ ꯄꯨꯗꯣꯏꯅꯦ ꯑꯩꯅ ꯑꯩꯅ ꯑꯣꯂꯤꯕꯤꯌꯥꯔꯥ ꯀꯅꯥꯅꯣ ꯏꯅꯝꯃꯔꯥ ꯀꯦꯍꯜꯂꯣ ꯍꯥꯏꯕ ꯃꯤꯗꯤ ꯌꯥꯝ ꯐꯖꯅ ꯂꯥꯛꯅꯔꯛꯀꯅꯤ ꯐꯖꯅ ꯀꯦꯅꯤꯡꯉꯦ ꯑꯩꯅ ꯑꯗꯨꯁꯨ ꯐꯖꯗꯣꯏꯗꯨꯗꯤ ꯃꯤ ꯑꯣꯂꯤꯕꯌꯥ ꯃꯦꯀꯞ ꯂꯣꯏ ꯂꯩꯔꯦ ꯍꯥꯏꯕꯅꯦ ꯍꯥꯏꯕ
ꯁꯍꯦꯟꯕꯤꯗ ꯀꯦꯍꯜꯂꯨ ꯀꯩꯅꯣ
ꯑꯗꯨꯕꯨꯗꯤ ꯌꯥꯕꯨꯗꯤ ꯌꯥꯕ ꯄꯩꯁꯥꯗꯣ ꯄꯥꯝꯃꯨꯏꯗꯅ ꯃꯥꯗꯣ ꯐꯨꯔꯤꯠꯁꯨ ꯂꯩꯅꯤꯡꯉꯦ ꯍꯥꯏꯕ ꯕ꯭ꯂꯥꯎꯁ ꯑꯃ ꯂꯩꯅꯤꯡꯉꯦꯌꯦ ꯕ꯭ꯂꯥꯎꯁ ꯑꯉꯧꯕ ꯑꯃꯥ ꯀꯥꯡꯒꯤ ꯗ꯭ꯔꯦꯁ ꯂꯩꯔꯕꯣ ꯀꯥꯡ ꯆꯠꯄꯩ
ꯂꯩꯇꯦ ꯎꯝ ꯆꯠꯇꯤ ꯆꯠꯇꯣꯏ ꯅꯠꯇ꯭ꯔꯣ
ꯆꯠꯀꯥꯗꯝꯅꯤ ꯀꯩꯅꯣ ꯑꯦꯛꯖꯥꯝ ꯂꯣꯏꯔꯅꯤ ꯑꯗꯨꯗꯤ ꯃꯤ ꯃꯁꯇꯤꯅꯤ ꯀꯩꯅꯣ ꯀꯩꯅꯣ ꯐꯖꯅ ꯆꯠꯁꯦ ꯐꯖꯅ ꯆꯠꯁꯦ ꯑꯩꯗꯤ ꯍꯧꯖꯤꯛ ꯐꯣꯟꯗ ꯌꯥꯝꯅ ꯑꯦꯕꯔꯗꯥꯏꯁ ꯇꯧꯕ ꯐꯤ ꯑꯃ ꯂꯨꯄꯥ ꯆꯥꯇ꯭ꯔꯨꯛꯌꯥꯡꯈꯩ ꯑꯗꯨꯃꯥꯏꯅ ꯄꯤꯕꯗꯣ ꯑꯗꯨ ꯄꯥꯝꯃꯦ ꯍꯥꯏꯕ
ꯈꯪꯗꯦ ꯑꯩꯗꯤ ꯍꯧꯖꯤꯛ ꯑꯩꯅ ꯈꯜꯂꯤꯖꯦ ꯁꯔꯖꯔꯤ ꯇꯧꯕꯩ ꯋꯥꯈꯟꯗ ꯑꯃꯨꯛ ꯂꯩꯔꯦ ꯑꯩ ꯍꯧꯖꯤꯛꯀꯥꯟ
ꯑꯩꯖꯨ ꯇꯧꯗꯣꯏꯅꯦ ꯃꯊꯪ ꯆꯍꯤꯗ ꯃꯤꯠ ꯁꯥꯖꯔꯤ ꯇꯧꯗꯣꯏꯅꯦ ꯑꯩ ꯑꯩ ꯑꯩꯗꯤ ꯑꯩꯗꯤ ꯑꯦꯛꯖꯥꯝꯗꯣ ꯑꯦꯛꯖꯝ ꯅꯠꯇꯦ ꯀꯣꯂꯦꯖꯇꯣ ꯀꯥꯕ ꯂꯣꯏꯔꯒ ꯑꯩꯩꯅ ꯍꯧꯖꯤꯛ ꯏꯀꯥꯏꯖꯩ ꯇꯧꯅꯤ
ꯑꯁ ꯅꯥꯇꯣꯟ ꯂꯦꯟꯕꯗꯣ ꯍꯞꯇꯥ ꯑꯝꯗꯤ ꯌꯥꯝꯅ ꯋꯥꯏ ꯍꯥꯏ
ꯏꯁ ꯂꯣꯏ ꯋꯥ ꯇꯥꯕꯅꯤ ꯀꯩꯅ ꯃꯤꯁꯁꯨ ꯂꯦꯜꯂꯖꯨ ꯑꯃ ꯅꯨꯄꯤ ꯑꯃ ꯇꯤ ꯀꯦ ꯀꯂꯦꯛꯁꯟꯒꯤ ꯅꯨꯄꯤ ꯑꯃꯗꯣ ꯃꯤꯠꯊꯨ ꯁꯦꯝꯈ꯭ꯔꯦ ꯅꯪ ꯈꯪꯕ꯭ꯔꯥ ꯗ꯭ꯔꯦꯁ ꯐꯨꯔꯤꯗꯤ ꯂꯩ ꯑꯦꯗꯥꯁ ꯇꯧꯕꯗꯣ
ꯈꯪꯗꯦ ꯃꯨꯟꯅ ꯌꯦꯖꯔꯨꯗꯦ ꯃꯁꯛꯄꯨꯗꯤ ꯈꯪꯉꯦꯕ ꯑꯗꯣ ꯈꯪꯗꯤ ꯈꯪꯗꯦ
ꯅꯤꯡꯁꯤꯡ ꯈꯥꯒꯥ ꯃꯥꯟꯕꯅꯦꯕ
ꯑꯣ ꯈꯪꯉꯦ ꯃꯤꯒ ꯃꯌꯥꯡ ꯀꯪꯊ꯭ꯔꯤꯛ ꯀꯪꯕꯤ
ꯃꯤ ꯉꯧꯁꫭꯛ ꯉꯧꯕꯗꯣ
ꯈꯪꯉꯦ ꯎꯔꯤꯄꯣꯛꯀꯤꯗꯣ ꯅꯠꯇ꯭ꯔꯣ
ꯑꯗꯨ
ꯇꯤꯀꯦ ꯀꯂꯦꯛꯁꯟ ꯎꯔꯤꯄꯣꯛꯀꯤ ꯂꯣꯀꯦꯁꯟ ꯑꯣꯏꯗꯥꯏꯅꯦ
ꯈꯪꯗꯦ ꯇꯤꯀꯦ ꯀꯂꯦꯛꯁꯟꯁꯨ ꯇꯧꯕꯅꯦ ꯃꯥꯗꯣ ꯌꯥꯝ ꯇꯧꯕꯅꯦ ꯀꯅꯥ ꯀꯅꯥꯥꯏꯅꯣ ꯌꯥꯝꯃꯦ ꯃꯥ ꯇꯩꯗꯣ
ꯑꯗꯨ ꯈꯦꯅꯥꯃꯨꯛ ꯅꯣꯏꯒ ꯀ꯭ꯂꯥꯁ ꯃꯥꯟꯅꯔꯝꯕ ꯄ꯭ꯔꯤꯌꯥꯡꯀꯥꯗꯨꯁꯨ ꯇꯧꯋꯤꯗꯨꯗꯤ
ꯑꯥ ꯑꯗꯣ ꯃꯥꯕꯨꯗꯤ ꯑꯝ ꯐꯖꯗꯤꯌꯦ ꯄ꯭ꯔꯤꯌꯥꯡꯀꯥꯗꯤ ꯐꯖꯗꯦ ꯃꯁꯝꯗꯨ ꯃꯅꯥꯗꯨ ꯁꯣꯏꯔꯦ ꯍꯧꯖꯤꯛꯀꯤꯗꯨꯗꯤ ꯐꯖꯥꯕꯅꯤ ꯅꯨꯄꯤꯗꯣ ꯂꯣꯏ ꯁꯦꯝ ꯂꯩꯔꯝꯃꯤ ꯃꯤꯗꯤ ꯃꯤꯊꯨꯞ
ꯑꯩꯗꯤ ꯅꯥꯇꯣꯟ ꯍꯥꯟꯅ ꯁꯦꯝꯃꯅꯤ ꯑꯗꯨꯒ ꯃꯤꯊꯨꯞ ꯑꯃꯨꯛ ꯁꯦꯝꯃꯅꯤ
ꯁꯦꯝꯃꯣ ꯁꯦꯝꯦꯃꯣ ꯈꯋꯥꯏ ꯐꯥꯔꯁꯇ ꯍꯧꯖꯤꯛ ꯄ꯭ꯔꯥꯏꯌꯣꯔꯤꯇꯤꯗꯣ ꯅꯣꯏꯕ ꯍꯥꯟ ꯍꯟꯊꯍꯜꯂꯣ
ꯍꯣꯏ ꯑꯗꯨꯅꯦ ꯍꯟꯗꯛ ꯆꯍꯤꯁꯤꯗ ꯅꯣꯏꯕ ꯀꯪꯗꯔꯕ ꯃꯊꯪ ꯆꯍꯤꯅ ꯅꯥꯇꯣꯟ ꯁꯦꯝꯃꯕ ꯃꯊꯪ ꯆꯍꯤꯒꯤ ꯃꯥꯔꯁ ꯑꯦꯄ꯭ꯔꯤꯜꯗ ꯁꯦꯝꯒꯅꯦꯕ
ꯑꯩꯖꯨ ꯀꯩꯅꯣ ꯂꯣꯏꯔꯒ ꯄꯩꯈꯥ ꯂꯣꯏꯔꯒ ꯁꯨꯇꯤ ꯀꯥꯂꯦꯟ ꯁꯨꯇꯤ ꯃꯅꯨꯡꯗ ꯍꯣꯏ ꯅꯣꯏꯕ ꯍꯟꯗꯍꯟꯗꯣꯔꯤꯕꯅꯦ ꯅꯣꯏꯕꯗ ꯌꯥꯗ꯭ꯔꯦ
ꯎꯝ ꯅꯪꯖꯦ
ꯎꯝ ꯂꯥꯛꯑꯣ ꯇꯨ ꯆꯥꯆꯥ ꯊꯤꯅ ꯐꯣꯟ ꯇꯧꯔꯦ ꯃꯥ ꯃꯔꯝ ꯌꯥꯝ ꯃꯣꯑꯦ ꯂꯥꯏꯔꯤꯛ ꯄꯥꯔꯤ ꯂꯥꯏꯖꯥ ꯄꯔꯣ ꯄꯔꯣ ꯑꯉꯧꯕꯗꯤ ꯑꯉꯧꯕ ꯍꯥꯏꯌꯣ ꯄꯥꯔꯣ ꯂꯥꯔꯤꯛꯏ ꯄꯥ ꯂꯣꯏꯔꯒ ꯆꯣꯀꯦꯂꯦꯠ ꯂꯩꯕꯤꯗꯣꯏꯅꯤ ꯃꯔꯨꯝ ꯃꯔꯨꯝꯝꯗꯣ ꯂꯩꯕꯤꯗꯣꯏꯅꯦ ꯃꯥ ꯒ꯭ꯌꯥꯟ ꯌꯝ ꯇꯥꯅ ꯂꯥꯏꯔꯤꯛ ꯄꯥꯍꯧꯔꯤ ꯁꯤꯒꯤꯖꯦ ꯉꯁꯤ ꯆꯪꯉꯛꯇꯣꯏꯔꯣ ꯍꯌꯦꯡ ꯆꯪꯉꯛꯇꯣꯏꯔꯣ
ꯈꯪꯗꯦ ꯍꯥꯏꯕ ꯉꯝꯗꯦ
ꯀꯔꯤꯅꯣ ꯍꯥꯏꯅꯤꯡꯉꯤꯖꯤꯕꯣ ꯑꯗꯨꯗꯤ
ꯑꯗꯨꯒꯤꯗꯣ ꯑꯩ ꯐꯖꯅ ꯈꯪꯗ꯭ꯔꯦ ꯍꯥꯏꯕ ꯃꯣꯏ ꯍꯧꯖꯤꯛ ꯃꯉꯥ ꯄꯤꯗ꯭ꯔꯣ
ꯑꯩꯗꯤ ꯑꯗꯨꯝꯇ ꯄꯥꯗꯦ ꯀꯩꯅꯣ ꯅꯪ ꯅ ꯊꯥꯎ ꯍꯥꯏꯔꯒ ꯐꯣꯅꯗꯧ
ꯅꯠꯇꯦꯍꯦ ꯅꯪ ꯁꯤꯒꯤ ꯕꯦꯒ ꯆꯠꯈꯤꯕꯗ ꯌꯦꯡꯉꯣ ꯅꯪꯒꯤ ꯇꯥꯛꯁ ꯇꯣ ꯃꯉꯥ ꯊꯣꯛꯑꯝꯒꯅꯤ ꯌꯦꯡꯉꯣ ꯑꯍꯥꯟꯕꯗꯒꯤ ꯐꯣꯟ ꯇꯧꯕ꯭ꯔꯣꯅ ꯊꯣꯛꯄꯩꯗꯣ
ꯍꯥꯥ
ꯑꯗꯨꯗ ꯃꯉꯥ ꯊꯣꯛꯑꯝꯒꯅꯤ ꯌꯦꯡꯉꯣ ꯑꯗꯨ ꯂꯣꯏꯔꯒ ꯇꯧꯗꯣꯏꯔꯥ ꯈꯪꯗꯦ ꯑꯩꯖꯨ ꯈꯪꯗꯦ
ꯐꯣꯟ ꯋꯥꯔꯤ ꯁꯥꯟꯅꯕꯗ ꯅꯪ ꯍꯤꯗꯥꯥꯟꯗꯨꯅꯦ ꯍꯥꯏꯔꯕꯗꯤ ꯑꯩꯅ ꯅꯉꯣꯟꯗ ꯐꯣꯟ ꯇꯧꯔꯤꯕ ꯃꯤꯁꯦ ꯁꯤꯅ ꯂꯨꯄꯥ ꯆꯥꯝꯃ ꯐꯪꯒꯅꯤ ꯐꯣꯟ ꯄꯥꯏꯔꯤꯕ ꯃꯤꯗꯨꯅ ꯂꯨꯄꯥ ꯃꯔꯤꯐꯨ ꯍꯥꯏꯕ ꯍꯨꯝꯐꯨ ꯍꯥꯏꯔ ꯐꯪꯅꯤ ꯍꯥꯏꯕꯅꯦꯕ
ꯑꯣ
ꯑꯗꯨꯃꯥꯏꯅ ꯑꯗꯨ ꯈꯛ ꯊꯨꯅ ꯇꯥꯍꯧꯁꯤ ꯁꯦꯟꯗꯜ ꯇꯣꯡꯖꯤꯜꯂꯣ ꯍꯥꯎꯕꯤ ꯂꯩꯕꯤꯒꯦ ꯂꯥꯛꯑꯣ ꯆꯣꯀꯦꯂꯦꯠ ꯃꯥꯔꯨꯝ ꯃꯥꯔꯨꯝ ꯂꯩꯔꯣꯖꯤ ꯂꯥꯛꯑꯣ ꯁꯅꯗꯣ
ꯂꯨꯄꯥ ꯇꯔꯥ ꯇꯔꯥ ꯈꫭꯝꯅꯕꯩ ꯋꯥꯔꯤꯅꯤ
ꯑꯥ ꯍꯨꯝꯐꯨ ꯍꯥꯏꯕ꯭ꯔꯥ ꯃꯔꯤꯐꯨ ꯍꯥꯏꯕ꯭ꯔꯥ ꯄꯥꯏꯔꯤꯕ ꯃꯤꯗꯨꯅ ꯑꯗꯨꯝ ꯍꯥꯏꯅ ꯑꯩꯗꯣ ꯌꯥꯝ ꯀꯨꯏꯅ ꯋꯥꯔꯤꯏ ꯁꯤꯟꯅꯈꯤꯗ꯭ꯔꯦꯕ ꯑꯗꯨꯣ ꯑꯣꯟꯅꯔꯦ ꯀꯩꯅꯣꯗꯧ ꯍꯪꯉꯛꯇꯣꯏꯑꯕ ꯑꯩꯗꯣ ꯃꯔꯨ ꯑꯣꯏꯕ ꯂꯤꯁꯤꯡ ꯀꯨꯟꯒꯤ ꯋꯥꯔꯤꯗ ꯑꯣꯏꯅ
ꯎ ꯀꯩ ꯍꯥꯏꯀꯦ ꯑꯗꯨꯗ
ꯑꯗꯨꯗꯤ ꯃꯣꯏꯅ ꯇꯥꯛꯁ ꯄꯤꯔꯛꯑꯀꯥꯟꯗ ꯅꯪꯅ ꯇꯧꯔꯀꯥꯟꯗ ꯆꯪꯉꯛꯀꯗꯕꯅꯦ ꯈꯣꯠꯀꯗꯕꯅꯦ ꯍꯥꯏꯕꯅꯦꯕ ꯃꯣꯏꯅ ꯃꯩꯇꯩ ꯃꯛꯇ ꯇꯧꯔꯛꯑꯒ ꯑꯩꯅ ꯃꯣꯏꯅ ꯍꯥꯏꯔꯛꯑꯒ ꯑꯩꯅ ꯃꯩꯇꯩ ꯃꯩꯇꯩ ꯏꯈꯠꯄ ꯑꯗꯨꯃꯥꯏꯅ ꯇꯧꯗꯣꯏꯅꯦ ꯍꯥꯏꯕ ꯑꯗꯣ ꯃꯥꯗꯣ ꯆꯍꯤ ꯑꯃ ꯑꯗꯨꯃꯥꯏꯅ ꯁꯨꯔꯦ ꯍꯥꯏꯕ ꯋꯦ ꯄꯩꯁꯥ ꯂꯩꯇꯦꯌꯦ ꯄꯨꯄꯨꯗꯩ ꯄꯩꯁꯥ ꯂꯧꯅꯤꯁ ꯑꯗꯨꯃꯥꯏꯅ ꯑꯣꯏꯕꯅꯦꯕ
ꯏꯕꯁꯨ ꯆꯪꯕ꯭ꯔꯣ
ꯏꯗꯧ ꯎꯔꯦ ꯇꯥꯛꯇꯧꯗꯧ ꯃꯥꯜꯂꯦ ꯅꯠꯇ꯭ꯔꯒ ꯑꯩꯈꯣꯏꯅ ꯏꯗꯣꯏꯦ ꯑꯗꯨ ꯈꯪꯗꯦꯝ ꯃꯉꯥꯜꯒ ꯐꯖꯅꯗꯤ ꯐꯖ ꯐꯝꯃꯤꯟꯅꯔꯣꯏ ꯁꯤꯖꯤꯟꯅꯩ ꯇꯗꯧꯕꯅꯦꯕ
ꯆꯠꯂꯨꯁꯤꯔꯣ ꯍꯌꯦꯡ
ꯍ ꯏ ꯀꯝ ꯐꯜꯕ ꯆꯂꯨ ꯑꯩꯔꯝ ꯄꯨꯡ ꯃꯉ ꯑꯗꯍ ꯂꯀꯅꯤ ꯀꯁ ꯃꯝꯖꯕꯅꯦ ꯑꯗꯨ ꯆꯂꯁꯨ
ꯑꯩꯅ ꯍꯧꯖꯤꯛ ꯍꯦꯛ ꯁꯤ ꯃꯤꯅꯤꯠ ꯇꯔꯥ ꯃꯈꯥꯏ ꯐꯥꯕꯒ ꯀꯛꯀꯅꯤ
ꯁ ꯏꯅꯦꯁꯦ ꯐꯅꯦꯛ ꯑꯃ ꯍꯣꯡ ꯇꯣꯔꯛꯀꯦ ꯑ ꯄꯄꯨꯕꯨꯨꯁꯦ ꯀꯥꯏ ꯂꯩ ꯍ
ꯍꯩꯅ ꯃꯔꯨꯝ ꯁꯤꯡꯉꯤꯕ
ꯍꯥꯏꯩꯈ ꯁꯤꯅ ꯆ ꯃꯖꯥ ꯒꯔꯁꯦ ꯃꯥ ꯀꯣꯏ ꯆ ꯆꯦꯉꯩ ꯁꯥꯟꯅꯕ꯭ꯔꯥ ꯁꯥꯟꯅꯕꯕ꯭ꯔ ꯁꯥꯟꯅꯕꯕ꯭ꯔ ꯔꯨꯖꯔꯝꯗꯥꯏꯗꯒꯁꯨ ꯁꯛꯏ ꯏꯁꯩꯛ
ꯍ ꯍꯥ
ꯄꯄꯨ ꯣꯖꯟꯁꯤꯣ ꯑꯣ ꯄ ꯐꯥꯏ
ꯑꯂꯨꯕꯧ ꯆꯥꯗ꯭ꯔꯦ ꯑꯩ
ꯀꯔꯤꯌꯥ
ꯑꯜꯨꯕꯧꯁꯥꯗ꯭ꯔꯦ
ꯀꯩ ꯆꯗ꯭ꯔꯦꯕ
ꯑꯂꯨꯒ ꯂꯣꯏꯅ ꯏꯁꯀꯤꯞ ꯇꯧꯔꯦ
ꯎꯝ ꯃꯥꯏ ꯇꯥꯗ ꯑꯩꯅ ꯃꯥꯗꯩ ꯁꯤꯔ ꯊꯣꯛꯂꯛꯄꯁꯤꯗ ꯑꯣꯅ ꯐꯖꯌꯦ ꯋꯥꯆꯅꯤꯒ ꯃꯥꯉ ꯏꯕ ꯍꯩꯁꯨꯨꯡꯉ ꯂꯥꯡꯑꯣꯂꯦ
ꯒ꯭ꯔꯤꯟꯗ ꯉꯥꯎꯋ
ꯎꯝ ꯐꯖꯩꯌꯦꯒꯕꯁꯨꯨꯅꯤꯅꯦꯕꯕꯒꯥꯏ ꯍꯥꯥ ꯀꯣꯄꯨ ꯐꯖꯅ ꯀꯥꯏ ꯂꯩꯌꯣ ꯎꯝ ꯑꯩ ꯄꯥꯒꯦ ꯐꯖꯅ